ꯑꯝ ꯇꯥꯞ꯭ꯔꯣ
ꯍꯣꯏ ꯍꯣꯏ ꯍꯣꯏ ꯇꯥꯏ
ꯆ ꯆꯔꯕꯣ
ꯆꯥꯔꯦ ꯅꯪꯗꯤꯦ ꯅꯣꯏꯗꯤ ꯆꯥꯔꯕꯣ ꯇꯦ ꯀꯩꯅꯣ ꯏꯀꯣꯒꯨꯝꯕ ꯆꯠꯇꯦꯗꯀꯣ
ꯍꯥꯥ
ꯀꯩꯅꯣ ꯃꯈꯣꯟꯗꯨ ꯃꯅꯤꯡꯗ ꯀꯔꯤꯁꯨ ꯇꯗꯗꯀꯣ
ꯅꯪ ꯅꯪꯒꯤꯗꯤ ꯀꯔꯤꯅꯣ ꯆꯤꯠ ꯆꯤꯠ ꯆꯤꯠ ꯆꯤꯠ ꯇꯧ ꯈꯣꯠ
ꯇꯧꯕ ꯈꯣꯠ ꯃꯈꯣꯟꯗꯣꯈꯤꯇꯪꯒꯤ ꯑꯗꯨꯝ ꯇꯥꯏ ꯇꯥꯏꯈꯤꯗ ꯍꯣꯏ ꯑꯗꯨ ꯈꯤꯇꯪꯗꯤ ꯀꯥꯏꯗꯤ ꯀꯥꯏꯗꯧ ꯃꯥꯜꯂꯣ
ꯎꯝ ꯆꯤꯡꯗ ꯂꯩꯕ꯭ꯔꯣꯅ
ꯑꯩ ꯆꯤꯡ ꯆꯤꯡꯗ ꯅꯠꯇꯦ ꯀꯩꯅꯣꯗ ꯂꯩꯗꯤ ꯂꯩꯕꯅꯦ ꯑꯗꯣ ꯑꯩꯈꯣꯏ ꯃꯐꯝ ꯖꯒꯥꯗꯣ ꯈꯔ ꯛꯆꯤꯡ ꯖꯒꯥ ꯑꯣꯏꯕꯀꯣ ꯎꯝ
ꯑꯗꯨ ꯑꯗꯨ
ꯥ ꯑ ꯇꯥꯗꯦ ꯇꯥꯗꯦ ꯀꯔꯤꯁꯨ ꯅꯪꯒꯤ ꯃꯈꯣꯟ ꯁꯦꯡꯅ ꯇꯥꯏ
ꯑꯩ ꯍꯣꯏ ꯀꯣꯜ ꯇꯧꯕ ꯀꯥꯟꯗ ꯑꯩꯒꯤ ꯐꯦꯟꯕ ꯈꯣꯠꯂꯨꯏ ꯇꯥꯛꯑꯦ ꯍꯥꯏꯕꯒꯤ ꯑꯩꯗꯣ ꯑꯩꯈꯣꯏ ꯔꯨꯝꯗꯨ ꯌꯥꯝ ꯁ
ꯑꯗꯨ ꯌꯥꯝ ꯁꯥꯕ ꯂꯩꯌꯦꯀꯣ ꯅꯨꯡꯊꯤꯟꯜꯗꯗꯤ ꯑꯣ
ꯑꯌꯨꯛꯇꯗꯤ ꯑꯌꯨꯛꯇꯒꯤ ꯄꯨꯡ ꯑꯅꯤ ꯑꯍꯨꯝ ꯐꯥꯎꯗꯤ ꯏꯪꯉꯤ ꯑꯗꯨꯒ ꯄꯨꯡ ꯑꯍꯨꯝ ꯃꯔꯤ ꯑꯗꯨꯝ
ꯑꯗꯒꯤ ꯆꯪꯂꯛ ꯀꯥꯟꯗꯤ ꯌꯥꯝꯅ ꯁꯥꯏꯕ ꯑꯩꯈꯣꯏꯁꯨ ꯎꯝ ꯍꯣꯏ ꯍꯣꯏ ꯑꯆꯥ
ꯃꯅꯤꯟꯗꯣ ꯃꯅꯤꯟꯗꯣ ꯑꯗꯨꯝ ꯃꯈꯥꯗꯗꯤ ꯑꯩꯈꯣꯏ ꯂꯩꯕ ꯉꯝꯗꯦ ꯅꯨꯡꯗꯥꯡꯗ ꯑꯣꯏꯔꯗꯤ ꯁꯃꯅ ꯒꯦ
ꯑꯩꯈꯣꯏ ꯂꯩꯐꯝꯗꯨꯁꯨ ꯌꯥꯝ ꯁꯥꯏ ꯔꯨꯝ ꯃꯅꯨꯡ ꯆꯪꯉꯗꯤ ꯑꯗꯨꯝ ꯊꯥꯒꯗꯧꯕ ꯐꯦꯟꯗꯣ ꯑꯗꯨ ꯃꯄꯥꯟꯗ ꯑꯗꯨꯝ ꯇꯧꯔꯤꯅꯦ ꯁꯤ ꯇꯧꯕꯁꯦ
ꯎꯝ
ꯀꯗꯥꯏ ꯀꯗꯥꯏꯋꯥꯏꯗ ꯂꯩꯕ꯭ꯔꯣ ꯀꯗꯥꯏ ꯒꯥ ꯍꯣꯏ ꯍꯣꯏ ꯍꯣꯏ ꯍꯣꯏ ꯑꯗꯨ ꯑꯗꯨꯝ ꯌꯥꯅꯤ ꯍꯣꯏ ꯁꯤ ꯍꯦꯛ ꯃꯅꯥꯅꯤ ꯑꯗꯨ ꯑꯣ ꯑꯆꯥ ꯑꯆꯥ ꯑ ꯎꯝ
ꯔꯤꯝꯁꯀꯗꯤ ꯌꯥꯝ ꯂꯥꯞꯇ꯭ꯔꯦ
ꯑꯠꯆꯥ ꯑꯆꯥ ꯍꯣꯏ ꯍꯣꯏ ꯑꯗꯨꯗꯤ ꯈꯪꯈ꯭ꯔꯦ ꯈꯣꯏ ꯅꯨꯡꯇꯤ ꯀ꯭ꯔꯤ ꯄꯥꯏ ꯂꯩꯦ ꯅꯨꯡꯇꯤ ꯑꯗꯨꯝ ꯗꯥꯜ ꯆꯥꯔ ꯂꯩꯔꯦ ꯗꯥꯜꯒ ꯉꯁꯤꯗꯤ ꯑꯩ ꯆꯝꯐꯨꯠ ꯆꯥꯗꯦꯅ ꯀꯨꯏꯅ ꯆꯝꯐꯨꯠ ꯆꯥꯗꯅ ꯂꯩꯔꯒ ꯉꯁꯤꯗꯤ ꯆꯝꯐꯨꯠꯁꯨ ꯐꯪꯉꯦ ꯃꯥꯏꯔꯦꯟ ꯃꯇꯣꯟꯒꯤ ꯆꯝꯐꯨꯠ ꯆꯥꯔꯦ ꯜ ꯆꯥꯔꯦ ꯎ ꯑꯁ ꯀꯗꯥꯥꯏ ꯍꯥꯎꯝ ꯅꯣꯏ ꯍꯣꯁꯦꯜꯗ ꯂꯩ ꯀꯣ ꯑꯗꯨꯒꯗꯒꯤ
ꯍꯣꯁꯇꯦꯜꯗ
ꯍꯣꯏ ꯍꯣꯏ ꯍꯣꯁꯇꯦꯜꯗ
ꯑꯥ
ꯑꯩ ꯑꯩ ꯂꯩꯕꯁꯨ ꯑꯩ ꯂꯩꯕꯗꯨ ꯑꯗꯨꯔꯣꯝꯗ ꯂꯩꯇ꯭ꯔꯦ ꯑꯩꯗꯤ ꯁꯣꯝ ꯀꯩꯅꯣꯣꯔꯣꯝꯗ ꯂꯩꯔꯦ
ꯎꯝ
ꯑꯗꯨꯔꯣꯝꯗꯒꯤ ꯂꯥꯛꯂꯔꯤ ꯃꯤꯅꯤꯠ ꯀꯨꯟꯊ꯭ꯔꯥꯒꯨꯝꯕ ꯆꯪꯅꯤ ꯄꯥꯏꯔꯥꯛ ꯃꯗꯦ ꯑꯗꯨ ꯀ꯭ꯔꯤ ꯀ꯭ꯔꯤ ꯇꯧꯔꯣ ꯂꯩꯕ꯭ꯔꯣ ꯍꯟꯗꯛꯇꯤ
ꯀꯔꯤꯁꯨ ꯇꯧꯗꯦꯗ ꯑꯩꯈꯣꯏꯗꯤ ꯑꯗꯨꯝ ꯊꯕꯛ ꯇꯧꯅꯤꯉꯥꯏ ꯂꯩꯇꯕꯒꯤ ꯑꯗꯨꯒꯨꯝꯕ ꯇꯕ ꯀꯔꯤꯌꯥꯁꯤꯅ ꯑꯦꯚ꯭ꯔꯤ ꯗ꯭ꯌꯨꯇꯤꯗꯣ ꯑꯩꯈꯣꯏꯗ ꯍꯦꯛ ꯍꯧꯒꯠꯂꯛꯄꯒꯝ ꯁꯤ ꯊꯕꯛ ꯇꯧꯅꯤ ꯍꯥꯏꯕ ꯀꯥꯟꯗ ꯑꯗꯨꯝ ꯋꯥꯈꯟꯗꯣ ꯋꯥꯔꯒ ꯑꯗꯨꯝ ꯂꯩꯕꯅꯤ ꯍꯥꯏꯕꯗꯤ ꯅꯨꯡꯇꯤ ꯒꯤ ꯇꯧꯕ ꯊꯕꯛꯇꯣ ꯅꯨꯡꯇꯤꯒꯤ ꯇꯧꯒꯅꯤ ꯍꯥꯏꯕ ꯈꯟꯕꯗꯀꯣ
ꯎꯝ ꯑꯆꯥ ꯑꯠꯆꯥ ꯍꯣꯏꯅꯦ ꯍꯣꯏꯅꯦ ꯑꯗꯨꯃꯥꯏꯅ ꯋꯥꯗꯤ ꯋꯥꯔꯝꯅꯤ ꯍ ꯍꯣꯏꯅ ꯑꯃꯨꯛ
ꯅꯣꯏꯗꯤ ꯑꯁꯤ ꯀꯩꯅꯣ ꯎꯝ ꯗ꯭ꯌꯨꯇꯤꯒꯨꯝꯕ ꯂꯩꯕꯒꯤ ꯍꯥꯏꯕꯗꯤ ꯅꯣꯏ ꯊꯕꯛ ꯑꯃ ꯑꯁꯨꯃꯥꯏꯅ ꯁꯨꯗꯕ ꯌꯥꯔꯦ
ꯍꯣꯏ ꯍꯣꯏ ꯗ꯭ꯌꯨꯇꯤ ꯍꯥꯏꯕꯨ ꯌꯥꯝ ꯂꯩꯔꯦꯗ ꯑꯩꯈꯣꯏꯗ
ꯑ
ꯑꯩ ꯀꯩꯅꯣ ꯇꯧꯕꯅꯦꯕ ꯁꯨꯝ ꯃꯄꯥꯟꯂꯣꯝꯗꯀꯣ ꯑꯣꯖꯥ ꯇꯧꯅꯕ ꯑꯗꯨꯒꯤ
ꯎꯝ
ꯗ꯭ꯌꯨꯇꯤ ꯗ꯭ꯌꯨꯇꯤ ꯉꯥꯛꯛꯇ ꯉꯥꯏꯔꯦ ꯑꯗꯨ ꯀ꯭ꯔꯤꯝ ꯁꯥꯡ ꯇꯥꯕꯣ ꯉꯁꯤꯗꯤ ꯀ꯭ꯔꯤꯝ ꯊꯦꯟ ꯇꯧꯕꯣ ꯃꯥꯄꯤꯁꯦ ꯄꯇꯗ
ꯑꯝ ꯀꯩꯕ ꯎꯝ ꯑ ꯀꯥꯎꯔꯤꯅꯦ ꯑꯩ ꯀꯥꯎꯔꯤꯅꯦ ꯍꯥꯏꯕꯗꯤ ꯃꯃꯤꯡꯗꯣ ꯍꯥꯏꯕ ꯍꯩꯇꯦ ꯍꯥꯏꯕ ꯎꯝ
ꯈꯜꯂꯣ ꯈꯜꯣ ꯀꯅꯤ ꯈꯂꯣ ꯑꯣ ꯑꯣ ꯑꯣ ꯍꯣꯏ ꯍꯣꯏ ꯌꯦꯟꯗꯦꯝ
ꯎꯝ ꯌꯦꯟꯅꯍꯦ ꯀꯔꯤꯅꯣ ꯎꯝ ꯕꯔꯤꯠ ꯔꯨꯠ ꯀꯤꯕꯅ ꯃꯥꯟꯕꯗꯣ ꯌꯦꯟꯗꯦꯝꯦꯝ ꯆꯨꯝꯕ꯭ꯔꯣ ꯅꯠꯇꯦ
ꯈꯪꯗ꯭ꯔꯦ ꯑꯗꯨꯗꯤ ꯁꯨꯝꯀ ꯉꯇ ꯅꯗꯤ ꯑ ꯃꯗꯤ ꯍꯣꯏ ꯃꯣꯏꯒꯤ ꯃꯣꯏꯒꯤ ꯀꯩꯅꯣ ꯑꯣꯏꯔꯝꯃꯤꯅ ꯃ ꯍ ꯍꯣꯏ ꯁꯤꯡ ꯑꯣꯏꯔꯝꯅꯤꯕ ꯅꯪ ꯍꯥꯏꯔꯤꯕꯗꯣ ꯍꯣꯏ ꯍꯣꯏ ꯄꯥꯟ ꯊꯣꯛꯏꯅꯀꯣ
ꯑꯧ ꯑꯧ ꯑꯣ ꯄꯥꯟꯒꯦ ꯃꯅꯥ ꯃꯥꯟꯕ ꯈꯣꯏꯗꯣ
ꯍꯣꯏ ꯍꯣꯏ ꯍꯣꯏ
ꯎꯝ ꯑꯗꯨ ꯆꯥꯏꯌꯦ ꯑꯗꯣ ꯐꯖꯅ ꯀꯔꯤꯅꯣ ꯊꯣꯡꯉꯦ ꯑꯗꯨꯒ ꯑꯂꯨꯒ ꯑꯁꯤ
ꯑꯁꯤ ꯌꯦꯤꯡꯗꯦꯝꯗ ꯊꯣꯡꯉꯒ ꯆꯣꯡꯕꯣ ꯃꯅꯥ ꯑꯃ ꯑꯀꯪꯕ
ꯎꯝ ꯃꯅꯝ ꯅꯨꯡꯁꯤꯕ ꯑꯩꯈꯣꯏ ꯅꯨꯡꯁꯤꯠ ꯀꯥꯕ ꯀꯥꯟꯗ ꯎꯝ ꯀꯩꯅꯣ ꯇꯩꯕ ꯈꯣꯏ
ꯑꯣ ꯑꯣ ꯑꯣ
ꯊꯥꯒꯠꯄ ꯋꯥ ꯅꯠꯇꯕ ꯉꯁꯤꯗꯤ ꯌꯥꯝ ꯍꯥꯎꯋꯤ ꯑꯩꯗꯤ ꯏꯟꯁꯥꯡ ꯊꯣꯡꯕ ꯀꯥꯟꯗ ꯍꯥꯎꯒꯟꯗꯦꯕ
ꯑꯝ
ꯍꯥꯎꯁꯨꯣ ꯍꯥꯎꯗ ꯑꯗꯨꯒ
ꯑ ꯑꯁ ꯀꯗꯤ ꯆꯥꯗꯕꯒ ꯀꯨꯏꯔꯦꯗ ꯗꯥꯜ ꯗꯥꯜ ꯗꯥꯜ ꯇꯧꯔ ꯂꯩꯔꯦ ꯄꯨꯟꯁꯤꯁꯤꯗꯥꯜꯅ ꯑꯗꯨꯝ ꯂꯦꯟꯕ ꯇꯥꯔꯦ
ꯑ ꯑꯩꯁꯦ ꯐꯣꯟꯒꯨꯝꯕ ꯇꯧꯕꯁꯦ ꯃꯀꯣꯟ ꯇꯥꯗꯕꯁꯨ ꯌꯥꯝ ꯂꯩꯌꯦꯕ ꯕꯀꯣ ꯑꯗꯨ ꯃꯔꯛꯇꯒꯨꯝꯕ ꯑꯗꯨꯝ ꯇꯥꯏ ꯑꯗꯨꯒ ꯅꯦꯠꯋꯥꯛ ꯐꯠꯇ꯭ꯔꯗꯤ ꯃꯈ ꯌꯥꯝ ꯅꯦꯝꯅ ꯇꯥꯕ ꯌꯥꯝ ꯁꯣꯟꯅ ꯇꯥꯕ
ꯅ ꯇꯥꯕ ꯑꯗꯨꯒ ꯎ ꯁꯨꯡꯇꯥ ꯇꯥꯗꯕꯁꯨꯅꯦꯌꯦ ꯑꯆꯥ
ꯑꯩꯒꯤ ꯀꯣꯜꯁꯦ ꯃꯤꯅ ꯇꯧꯔꯛꯑꯣ ꯍꯥꯏꯔꯁꯨ ꯑꯗꯨꯝ ꯇꯧꯕꯁꯦ ꯑꯁ ꯈꯪꯗꯦꯗ ꯄ꯭ꯔꯥꯏꯚꯦꯠ ꯁꯦꯠꯀꯨꯝꯕꯁꯨ ꯌꯥꯝ ꯇꯧꯔꯛꯑꯦ ꯀꯣ ꯇꯧꯕꯤꯔꯛꯑꯣ ꯍꯥꯏꯅꯀꯣ ꯑꯗꯨ ꯑꯣꯏꯔꯁꯨ ꯑꯁ ꯃꯇꯝꯗꯣ ꯑꯩ ꯂꯩꯗꯦꯕ ꯁꯪꯗꯕ ꯍꯥꯏꯕꯗꯤ ꯎ
ꯂꯥꯡꯉꯒꯗꯤ ꯀꯥꯅꯗꯦꯗꯅ ꯀꯣ
ꯑꯗꯨꯒꯀ ꯎꯝ
ꯎꯝ
ꯂꯥꯡꯗꯨꯕ ꯃꯇꯝꯒꯨꯝꯕ ꯏꯪ ꯆꯤꯛꯄ ꯃꯇꯝꯒꯨꯝꯕ ꯌꯦꯒ ꯑꯗꯨꯝ ꯇꯧꯕꯗ ꯑꯁꯨꯝ ꯋꯥꯕ ꯖꯥꯠꯅꯤꯍꯦ
ꯑꯁ ꯋꯥꯏꯗ ꯌꯥꯝ ꯋꯥꯏꯗ ꯍꯣꯏ ꯋꯥ ꯉꯥꯡꯂ ꯂꯩꯕꯁꯨ ꯑꯗꯨꯝ ꯋꯥꯝꯃꯤ
ꯃꯅꯤꯡꯂꯣꯝꯗ ꯕꯦꯛꯒ꯭ꯔꯥꯎꯟ ꯃꯈꯣꯟꯗꯣ ꯇꯥꯒꯦꯔꯥ ꯍꯥꯏꯅ ꯈꯟꯕꯗꯀꯣ
ꯎꯝ ꯑꯗꯨ ꯀꯩꯅꯣꯒꯨꯝꯗ ꯍꯦꯟꯕ꯭ꯔꯣ ꯋꯥꯔꯜ ꯀꯞꯀꯨꯝꯗ ꯍꯦꯟꯕ꯭ꯔꯣ
ꯌꯦꯡꯉꯤ ꯌꯦꯡꯕ ꯍꯥꯏꯕꯕꯨ ꯍꯟꯗꯛ ꯁꯨꯡ ꯌꯦꯡ ꯌꯦꯡꯗꯕ ꯆꯞ ꯃꯥꯟꯅꯩ ꯌꯦꯡꯕ ꯀꯧꯗ꯭ꯔꯦ ꯑꯩꯗꯤ
ꯑꯣ꯭ꯔꯥꯗ
ꯍꯥꯏꯕꯗꯤ ꯑꯗꯨꯝ
ꯎꯝ
ꯑꯗꯨꯝꯡ ꯑꯗꯨꯝ ꯃꯦꯠꯁ ꯈꯨꯗꯤꯡꯗꯤ ꯑꯩ ꯌꯦꯡꯕ ꯉꯝꯗ ꯅꯨꯡꯗꯥꯡ ꯄꯨꯡ ꯃꯄꯥꯜ ꯃꯈꯏ
ꯑꯃ ꯃꯈꯥꯏ ꯑꯗꯨꯒꯅꯨꯡ ꯍꯣꯏ ꯍ
ꯑꯗꯨꯒ ꯁꯨꯝ ꯌꯦꯡ ꯌꯦꯡꯗ꯭ꯔꯦ ꯑꯗꯨ ꯉꯔꯥꯡꯒꯤ ꯎꯝ
ꯉꯔꯥꯡꯒ ꯑꯁꯤꯗ ꯄꯨꯡꯉꯥ ꯉꯔꯥꯡ ꯉꯔꯥꯡ ꯉꯔꯥꯡ
ꯑꯦ ꯄꯨꯡ ꯃꯉꯥ ꯑꯗꯨꯒ ꯄꯨꯡ ꯇꯔꯦꯠ ꯃꯈꯥꯏꯒꯤꯗꯣ ꯌꯦꯡꯒꯦ ꯍꯥꯏ ꯉ ꯄꯨꯔꯥ ꯍꯧꯞꯒꯠꯂꯛꯑꯒ ꯊꯕꯛꯁꯦ ꯂꯣꯏ ꯂꯣꯏꯁꯤꯟꯂꯝꯃꯒ ꯌꯦꯡꯒꯦ ꯍꯥꯏꯔꯒ ꯄꯨꯔꯥ
ꯆꯁꯤ ꯁꯪ ꯁꯪꯗ ꯍꯥꯏꯕ ꯎ
ꯑꯅꯥꯕꯁꯨ ꯑꯩꯈꯣꯏ ꯏꯃꯨꯡꯗ ꯑꯅꯥꯕꯁꯨ ꯂꯩꯕꯀꯣ
ꯑꯆꯥ
ꯑꯗꯨꯗꯤ ꯌꯦꯡꯅꯤꯡꯕꯅꯦ ꯑꯗꯨꯕꯨꯀꯣ ꯑꯩꯅ ꯈ꯭ꯋꯥꯏꯗꯒꯤ ꯄꯥꯝꯖꯕꯁꯦ ꯊꯥꯏꯅꯗꯤ ꯂꯩꯁꯥꯔꯤꯉꯩꯗꯗꯤ ꯑꯁ ꯃꯦꯁꯤꯒ ꯍꯥꯏꯗꯤ ꯅꯤꯃꯥꯔ ꯄꯥꯝꯃꯦ ꯅꯤꯃꯥꯔꯒ ꯍꯧꯖꯤ ꯀ ꯁꯨꯡ ꯄꯥꯝ ꯄꯥꯝꯃꯦ ꯍꯧꯖꯤꯛ ꯍꯥꯏꯕꯗꯤ ꯑꯗꯨꯝ ꯊꯥꯏ ꯌꯨꯝ ꯄꯥꯟꯗ꯭ꯔꯤꯉꯩꯗꯒꯤ ꯄꯥꯝꯂꯛ
ꯝꯂꯦ ꯍꯥꯏꯕꯅꯥꯎ ꯎꯅꯥꯎꯗꯤ ꯌꯥꯝ ꯄꯥꯝ ꯄꯥꯝꯂꯄꯤꯦꯔ ꯑꯗꯨꯕꯨ ꯎ ꯑꯗꯨꯝ ꯃꯣꯏꯒꯤ ꯑꯗꯨꯝ ꯐꯖ
ꯎ ꯑꯗꯨꯕꯨ ꯐ ꯇ
ꯈꯤꯇ ꯄꯣꯄꯤꯀꯔ ꯑꯣꯏꯅ ꯁꯥꯟꯅꯕ ꯀꯥꯟꯗꯗꯤ ꯃꯣꯏꯒꯤ ꯐꯦꯗꯤ ꯌꯥꯝ ꯐꯖꯩꯌꯦꯕ
ꯒꯤ ꯄꯤꯛꯞꯀꯨꯝꯕ ꯑꯗꯨꯒ ꯄꯁꯤꯡꯒꯨꯝꯕ ꯌꯥꯝ ꯐꯖꯩ
ꯍꯣꯏ ꯍꯣꯏ ꯍꯣꯏ ꯍꯣꯏ
ꯌꯥꯝ ꯏꯟꯇꯔꯦꯁꯇꯤ ꯂꯩꯌꯦꯕꯀꯣ ꯑꯗꯨ ꯑꯣꯏꯔꯁꯨ ꯁꯞꯄꯣꯔꯠ ꯀꯅꯥꯕꯨ ꯁꯞꯄꯣꯔꯠ ꯁꯞꯄꯣꯔꯠ ꯂꯩꯇꯦꯗ
ꯍꯁꯨ ꯐ ꯀꯪꯗ꯭ꯔꯦ ꯑꯩꯈꯣꯏꯗꯤ ꯍꯣꯏ ꯑꯗꯨꯕꯨ ꯑꯩꯗꯤ ꯔꯣꯅꯥꯜꯗꯣ ꯑꯩꯈꯣꯏ ꯀꯥꯡꯕꯨ ꯇꯥꯔꯦ ꯂꯥꯁ ꯁꯞꯄꯣꯔꯠꯅꯤ ꯃꯣꯏꯒꯤ
ꯍꯥꯏꯗꯤ ꯃꯦꯁꯤꯁꯦ ꯑꯩꯅ ꯃꯦꯁꯤꯁꯦ ꯌꯥꯝ ꯄꯥꯝꯖꯕꯁꯦ ꯃꯥꯒꯤ ꯄ꯭ꯂꯦ ꯈꯛꯇ ꯃꯣꯏꯒꯤ ꯀꯩꯅꯣ ꯐꯖꯕ ꯀꯔꯤ ꯍꯥꯏꯁꯤꯔ ꯄ꯭ꯂꯦ ꯐꯖꯕ ꯕ ꯑꯗꯨꯗꯥ ꯅꯠꯇꯕ ꯃꯥꯒꯤ ꯌꯥꯝꯅ ꯍꯝꯕꯜ ꯑꯣꯏꯕ ꯑꯗꯨꯒ ꯃꯥꯒꯤ ꯑꯗꯨꯗ ꯈꯪꯗ꯭ꯔꯦ ꯑꯩ ꯍꯥꯏꯕ ꯍꯩꯁꯨ ꯍꯩꯇꯦ ꯑꯗꯨꯒ ꯃꯣꯏꯁꯦ ꯃꯥꯁꯦ ꯌꯦꯂꯣ ꯀꯥꯔꯠ ꯀꯨꯝꯕ ꯕ ꯄꯤꯕ ꯀꯥꯟꯗ ꯅꯣꯛꯄꯗꯣ ꯑꯩꯗꯤ ꯌꯥꯝ ꯃꯣꯏꯒꯤ ꯎꯝ ꯀꯔꯤ ꯍꯥꯏꯁꯤ ꯃꯥꯒꯤ ꯀꯣ ꯌꯥꯝ ꯏꯪ ꯇꯞꯄꯗꯣ ꯌꯥꯝ ꯄꯥꯝꯖꯩ ꯏꯁꯄꯤꯔꯤꯠꯇꯨ ꯐꯨꯠꯕꯣꯜꯒꯤ ꯑꯗꯨꯝ ꯌꯥꯎꯕꯗꯣ
ꯍꯣꯏ ꯍꯣꯏ ꯍꯣꯏ ꯍ ꯈꯪꯗ꯭ꯔꯦꯗ ꯍꯟꯗꯛꯀꯤꯗꯤ ꯍꯟꯗꯛꯀꯤꯗꯤ ꯀꯌꯥ ꯌꯦꯡꯕꯁꯨ ꯅꯨꯡꯉꯥꯏꯇꯦ ꯇ꯭ꯔꯦ ꯍꯥꯟꯅꯒꯤ ꯑꯣꯏꯅ ꯍꯤꯡꯕ ꯅꯨꯡꯉꯥꯏꯌꯦ ꯋꯥꯔꯜ ꯀꯞꯀꯨꯝꯕꯁꯨ
ꯎꯝ
ꯍꯟꯗꯛ ꯑꯗꯨ ꯑꯣꯏꯔꯁꯨ ꯑꯗꯨꯝ ꯀꯔꯤ ꯍꯥꯏꯁꯤꯔꯥ
ꯄ꯭ꯂꯦꯗꯣ ꯌꯥꯝ ꯐꯖꯩ ꯍꯥꯏ ꯍꯥꯏꯅꯤꯡꯉꯥꯏꯗꯤ ꯂꯩꯇꯦꯗꯀꯣ
ꯍꯣꯏ ꯍꯣꯏ ꯍꯣꯏ
ꯍꯥꯏꯕꯗꯤ ꯎꯝ ꯃꯣꯏꯒꯤ ꯇꯤꯝ ꯇꯤꯝꯗꯣ ꯑꯄꯪꯕꯒ ꯑꯍꯩꯕꯒ ꯑꯗꯨꯝ ꯄꯥꯟꯅꯕꯅꯤꯅ ꯌꯥꯝꯅ ꯐꯥꯒꯤ
ꯐꯒꯤ ꯇꯕꯁꯨ ꯌꯥꯝ ꯍꯣꯏ ꯍꯣꯏ ꯐꯒꯤ ꯇꯥꯕꯁꯨ ꯌꯥꯝ ꯌꯥꯎꯋ‌ꯦ
ꯑꯃꯔꯛ ꯌꯦꯡꯕ ꯀꯥꯟꯗꯀꯣ ꯑꯦꯁ ꯁꯤꯗꯤ ꯕꯤ ꯌꯥꯎꯗꯦꯗ ꯍꯥꯏꯕꯒꯤ
ꯑꯗꯨ ꯎꯝ
ꯔꯐ ꯔꯐ ꯑꯣꯏꯅ ꯁꯥꯟ ꯅꯧ ꯍꯥꯏꯕ ꯅꯠꯇꯕ ꯃꯣꯏꯒꯤ ꯀꯔꯤ ꯍꯥꯏꯁꯤꯔꯥ ꯑꯗꯨꯝ ꯆꯪꯅꯤꯉꯥꯏ ꯍꯣꯠꯅꯕ ꯈꯣꯏꯗꯣ ꯑꯗꯨ ꯂꯩꯗꯦ ꯑꯁ ꯅꯍꯥꯟ ꯀꯔꯤ ꯇꯤꯝꯔꯥ
ꯇꯤꯡꯒ ꯃꯣꯏꯒꯤꯗꯣ ꯑꯗꯨꯗꯤ ꯀꯨꯏꯅ ꯌꯦꯡꯉꯦ ꯍꯥꯏꯁꯦ ꯍꯧꯕꯗꯁꯨ ꯎꯝ ꯃꯔꯛꯇ ꯈꯔ ꯃꯇꯝꯗꯤ ꯁꯥꯡꯅ ꯌꯦꯡꯉꯦ
ꯐꯒꯤ ꯇꯥꯕꯁꯦ
ꯍꯣꯏ ꯍꯣꯏ ꯆꯦꯟꯕꯁꯨ ꯍꯩꯇꯦ
ꯒꯣꯜ ꯃꯅꯥꯛꯇꯁꯨ ꯆꯪꯅꯗꯦ ꯃꯌꯥꯏꯗꯨꯗ ꯑꯗꯨꯝ ꯁꯥꯟꯅꯔ ꯑ ꯑꯗꯨꯒꯨꯝꯕꯗꯤ
ꯉꯁꯤꯗꯒꯤꯗꯤ ꯑꯗꯨꯝ ꯐꯖꯕ ꯍꯧꯔꯅꯤ ꯍꯧꯖꯤꯛ ꯄꯨꯡ ꯇꯔꯥꯃꯥ ꯈ꯭ꯋꯥꯏꯗꯒꯤꯗꯤꯀꯣ ꯃꯁꯤ ꯀꯟꯇ꯭ꯔꯤ ꯑꯐꯥꯎꯕ ꯑꯅꯤ ꯂꯩ ꯎꯝ ꯃꯇꯝꯁꯨ ꯂꯩꯇꯦꯗꯤ ꯍꯤꯡꯅꯤꯡꯉꯥꯏ ꯃꯇꯝꯁꯨ ꯂꯩꯇ꯭ꯔꯦ ꯑꯌꯨꯛ ꯉꯟꯅ ꯉꯟꯅꯕ ꯆꯠꯄ ꯑꯗꯨꯒ ꯁ꯭ꯀꯨꯜ ꯆꯠꯄ ꯑꯗꯨꯃꯥꯏꯅ ꯇꯧꯕꯒꯤ
ꯊꯕꯛ ꯇꯧ ꯊꯕꯛ ꯇꯧ